ꯂ ꯇꯕꯣ ꯇꯕ꯭ꯔꯣ ꯀꯗꯅ ꯀꯦꯗꯅ
ꯁꯁꯨꯝ ꯐꯝꯃꯝꯕꯅꯤꯗ
ꯑ ꯆ ꯆꯔꯕ
ꯆꯥꯔꯦ ꯉꯁꯥꯏꯅ ꯆꯥꯔꯦ
ꯎ ꯇ ꯆ ꯒꯦ ꯆꯥ ꯌꯦ ꯁ
ꯑꯦ ꯊ ꯣꯏ ꯁꯣꯏꯕꯨꯝ ꯊꯣꯡꯕ ꯆꯥꯏ ꯁꯣꯏꯕꯨꯝ ꯊꯣꯡꯕ ꯁꯣꯏꯕꯨꯝ ꯊꯣꯡꯕ
ꯍꯥꯎ ꯏꯉꯦ
ꯍꯔꯦ ꯍꯔ ꯑꯗꯨꯝ
ꯃꯤꯁꯤ ꯀꯥꯏ ꯆ ꯀꯥꯏ ꯆ ꯀꯌꯥ
ꯃꯁꯤ ꯔꯄꯥ ꯁꯤꯁꯗ ꯊꯦꯗ
ꯌꯨꯝꯗꯨꯝ ꯂꯩꯕ꯭ꯔꯥ
ꯑꯥꯎ
ꯍꯌꯦꯡꯒꯤ ꯀꯖꯤ ꯄ꯭ꯂꯥꯟ ꯂꯩꯒꯦ ꯆꯅ
ꯍꯌꯦꯡꯁꯦ ꯀꯩꯁꯨ ꯂꯩꯇꯦ ꯍꯌꯦꯡꯁꯦ ꯀꯩꯁꯨ ꯀꯩꯁꯨ ꯆꯠꯅꯤꯡꯉꯥꯏꯁꯨꯦ ꯂꯩꯇꯦ ꯑ ꯏꯃꯥꯔꯖꯦꯟꯁꯤ ꯂꯥꯛꯀꯗ꯭ꯔꯗꯤ ꯈꯪꯗꯦ
ꯍꯁꯨ ꯑꯗꯨ ꯃꯤꯗ ꯂꯩꯒꯦꯅꯤ ꯀꯣꯦ
ꯎꯝ ꯌꯃꯤꯇ ꯂꯩꯒꯅ
ꯆꯥꯛꯒꯨꯝ ꯍꯣꯔꯦꯟꯁꯨ ꯆꯥꯛ ꯊꯣꯡꯗꯣꯏꯅꯣ ꯅꯪ ꯀꯅꯥꯅ ꯆꯥꯛ ꯊꯣꯡꯕꯤꯒꯦ ꯅꯪꯒꯤ
ꯃꯥ ꯅ ꯊꯣꯡꯋꯦ
ꯀ ꯐꯑꯦ
ꯎꯝ
ꯃꯤꯁꯤ ꯍꯥꯏꯒꯗꯦ ꯑ ꯑꯩꯈꯣꯏ ꯏꯆꯦꯅ ꯊꯣꯡꯉ ꯑꯩꯁꯨ ꯑꯦꯁꯤꯌꯥꯥꯏ ꯍꯣꯏ ꯑꯩꯒꯤ ꯍꯁꯤ ꯑꯦꯁꯄ꯭ꯂꯦꯟ ꯇꯧꯕ ꯋꯥꯔꯤꯗꯤꯕ꯭ꯔ ꯍꯥꯏꯕ
ꯌꯥꯏꯌꯦ ꯂꯤꯊꯥꯔꯛꯑꯣꯅꯦ ꯋꯥꯔꯤ
ꯦ ꯍꯣꯏ ꯉꯁꯤꯁꯦ ꯑꯩꯈꯣꯏ ꯁ꯭ꯋꯥꯏꯗ ꯀꯩꯅꯣꯁꯦ ꯕꯥꯔꯗꯦ ꯂꯩꯌꯦꯕꯀꯣ ꯁ꯭ꯋꯥꯏꯗ ꯑꯗꯣ ꯉꯁꯤ ꯆꯠꯂꯦ ꯍꯧꯖꯤꯛ ꯈꯛꯇꯪ ꯉꯥꯏꯔꯤꯦ ꯍꯜꯂꯛꯄ
ꯎꯝ
ꯇꯥꯕ꯭ꯔꯥ
ꯇꯥꯏ ꯇꯥꯏ
ꯀ ꯋꯥꯏꯌꯦ ꯌꯥꯝꯅꯄꯒꯤꯄꯣ ꯌꯥꯝ ꯁꯥꯕꯅꯝꯃꯗꯣ ꯍꯧꯖꯤꯛ ꯈ ꯇꯦꯦꯦ ꯑꯗꯨꯒꯒ ꯃꯤ ꯌꯥꯝ ꯂꯥꯛꯑꯦ
ꯎꯝ
ꯄꯨꯜꯂꯗꯤꯦꯗ ꯃꯤ ꯌꯥꯝ ꯀꯕꯗꯤ ꯌꯥꯝ ꯂꯥꯛꯑꯦ ꯐꯖꯅ ꯄꯨꯜꯔꯦ ꯌꯥꯝ ꯅꯨꯡꯉꯥꯏ ꯌꯥꯝ ꯍꯔꯥꯎꯋꯦ ꯑꯗꯨꯒ ꯏꯃꯥꯟꯅꯕꯤꯁꯤꯡꯗꯁꯨ ꯐꯖꯅ ꯇꯧꯋꯦ ꯉꯁꯤ ꯐꯦ ꯐ ꯌꯦ ꯀꯣꯏ ꯅ ꯐꯖꯥꯕꯦ ꯆꯦ ꯇꯧꯖ ꯍꯔꯥꯎꯋꯦ ꯌꯥꯝ ꯅꯨꯡꯉꯥꯏꯔꯦ ꯆꯠꯊꯣꯛꯄꯗꯣ ꯅꯣꯏꯁꯤ
ꯅꯪꯒꯤ ꯕꯥꯔꯗꯦ ꯑꯣꯏꯔꯦ
ꯅꯠꯇꯦ ꯑꯩ ꯐ꯭ꯔꯦꯟꯒꯤꯅꯦ
ꯑꯣ
ꯇꯧꯦ ꯍꯧꯖꯤꯛ ꯈꯛꯇꯪ ꯍꯜꯂꯛꯄꯗ ꯉꯥꯏꯔꯔꯦ ꯅꯪꯒꯤꯗꯤ ꯀꯔꯤ ꯀꯔꯤ ꯋꯥ ꯅꯁꯤ ꯌꯥꯝ ꯆꯔꯥꯏꯌꯦꯦꯗ ꯀꯥꯡ ꯇꯧꯕ ꯉꯝꯗꯦ ꯌꯥꯝꯕꯟ ꯒꯤ ꯆꯥꯄꯗꯣ ꯌꯥꯝ ꯆꯥꯏꯌꯦ ꯉꯁꯦ ꯑ ꯅꯪꯒꯦ ꯋꯥꯔꯤꯅꯤꯂꯔ
ꯃꯁꯤ ꯀꯩꯁꯨ ꯇꯧꯗꯦ ꯉꯁꯤꯗꯤ ꯉꯗꯤ ꯃꯣꯔꯅꯦ ꯕꯣ ꯉꯥꯏꯍꯥꯛ ꯌꯦꯡꯉꯦ ꯑꯌꯨꯛꯇ ꯑꯗꯣ ꯀꯩꯁꯨ ꯊꯣꯏꯗꯣꯛꯄ ꯇꯧꯗꯦ ꯑꯗꯨꯝ ꯔꯦꯁ ꯇꯧꯔ ꯂꯩꯔꯦ ꯅꯍꯥꯟꯈꯩ ꯆꯠꯄ ꯊꯕꯛ ꯑꯁꯤꯗꯤ ꯀꯩꯁꯨ ꯆꯠꯇꯦ
ꯑꯩꯁꯨ ꯣꯜ ꯟꯅꯉ ꯂꯅꯣ ꯏꯅꯨꯡꯉꯌꯦꯦ ꯄꯗꯣ ꯃꯁꯤ ꯃꯁꯤꯔꯒꯤꯦ ꯑ ꯉꯁꯤ ꯅꯠꯇꯦ ꯉꯔꯥꯡꯒꯤꯗꯣ ꯌꯦꯡꯕ ꯌꯥꯝ ꯅꯨꯡꯉꯥꯏꯔꯦ
ꯉꯔꯥꯡ ꯐ꯭ꯔꯥꯟꯁꯀ
ꯍꯣꯏ ꯐꯥꯟꯗꯁꯅ ꯎꯝ ꯁꯝ ꯗꯣ ꯌꯦꯡꯕ ꯅꯨꯡꯉꯥꯏꯌꯦꯦ
ꯎꯝ ꯑꯗꯩ ꯅꯣꯔꯋꯦꯁꯨ ꯅꯣꯔꯋꯦꯁꯨ ꯀꯥꯔꯦ ꯅꯣꯔꯋꯦꯁꯨ ꯁꯥꯟꯅꯕ
ꯑꯣ ꯑꯗꯨꯗꯤ ꯌꯦꯡꯗꯁꯦ ꯀꯩꯅꯣꯗꯣ ꯌꯦꯡꯉꯦ ꯎꯝ ꯤꯅꯣ ꯐ꯭ꯔꯦꯟꯁꯇ ꯑꯩꯅ ꯁꯞꯄꯣꯔꯠ ꯇꯧꯕꯗꯣ ꯑꯗꯨꯝ ꯉꯝꯃꯦ
ꯍꯔꯥꯎꯔꯦ
ꯌꯥ ꯍꯣꯏ ꯍꯣꯏ ꯑꯩ ꯉꯝꯕꯒꯤꯦ ꯉꯁꯤꯗꯤ ꯀꯔꯤ ꯀꯠꯇ ꯃ ꯁꯅꯥꯕꯦ
ꯃꯁꯤ ꯀꯩꯅꯣ ꯏꯪꯂꯦꯟꯒꯨꯝꯕ ꯑꯗꯩ ꯁꯨꯝ ꯁꯥꯟꯅꯔꯅꯤ ꯑꯩꯈꯣꯏ ꯀꯦ ꯑ ꯃꯣꯔꯅꯤꯡꯗ ꯄꯣꯔꯇꯨꯒꯥꯜ ꯂꯩ ꯍꯧꯌꯦꯛ ꯃꯣꯔꯅꯤꯡꯗ
ꯎꯨꯡ ꯀꯦꯌꯥꯔꯔ
ꯉꯔꯥꯎ ꯐꯥꯏꯚ ꯑꯦ ꯑꯦꯝ ꯁꯨꯃꯥꯏꯅ ꯐꯥꯏꯚ ꯊꯥꯔꯇꯤꯗ ꯀꯩꯅꯣꯝ ꯑꯣꯏꯍꯧꯕꯅꯦ
ꯈꯪꯗ꯭ꯔ ꯏꯦ
ꯑꯗꯨꯃꯥꯏꯅ ꯍꯌꯦꯡ ꯃꯣꯔꯅꯤꯡꯗ ꯑꯩ ꯑꯩꯒꯤ ꯅꯤꯡꯁꯤꯡ ꯑꯩ ꯀꯥꯎꯔꯦ ꯍꯌꯦꯡꯡꯂ ꯗꯦꯠ ꯊ꯭ꯔꯤꯒꯤ ꯃꯣꯔꯅꯤꯡꯗ ꯀꯔꯤ ꯀꯥꯎꯔꯦ ꯑꯗꯨꯃꯥꯏꯅ ꯑꯣꯏꯕꯅꯤ
ꯎ ꯃꯣꯏꯒꯤ ꯇꯥꯏꯃꯤꯡꯒ ꯑꯩꯈꯣꯏ ꯇꯥꯏꯃꯤꯒ ꯕꯒꯤꯀꯣ ꯂꯣꯡꯕ ꯃꯇꯝꯁꯦ ꯈꯔ ꯀꯩꯅꯣ ꯇꯧꯋꯦ ꯃ ꯆꯗꯦ ꯇ
ꯃꯣꯏꯒꯤ ꯌꯨ ꯑꯦꯁ ꯇꯥꯏꯝ ꯖꯣꯟꯒ ꯑꯩꯈꯣꯏꯒꯤ ꯏꯟꯗꯤꯌꯥꯟ ꯇꯥꯏꯝ ꯖꯣꯟꯒ ꯈꯦꯅꯕꯁꯦ
ꯍꯣꯏ ꯑꯗꯨ ꯃꯥꯂꯦ ꯌꯥꯝ ꯈꯦꯠꯅ ꯑꯣ ꯀ ꯀꯩꯅꯣꯅꯦ ꯎꯝ ꯄꯌꯥꯖ ꯋꯥꯏꯑꯦꯕꯀꯣ ꯍꯥꯏꯕꯗꯤ ꯃꯣꯏꯅꯗꯤ ꯊꯦꯡ ꯊꯦꯡꯉ ꯁꯅꯅꯤ ꯑꯗꯨꯒꯤ
ꯑꯥ
ꯑꯩꯈꯣꯏꯁ ꯌꯥꯝ ꯋꯥꯏ ꯇꯨꯝꯐꯝ ꯃꯇꯝꯗ ꯇꯨꯝꯁꯦ ꯐ ꯌꯥ
ꯃꯥꯅꯦ ꯑꯦ ꯋꯥꯕꯅꯤ
ꯎꯝ
ꯕꯣꯜꯁꯨ ꯉꯥꯏꯔꯤꯁꯨ ꯇꯨꯝꯅꯤꯡꯉꯦꯕ ꯑꯗꯨꯝ ꯍꯦꯛꯇ
ꯍꯣꯏ ꯃꯥꯅꯦ ꯍꯟ ꯀꯩꯅꯣ ꯎꯝ ꯀꯩꯅꯁꯤꯔ ꯍꯗꯒꯤ ꯋꯥꯣꯏꯗꯔꯁꯤꯦ ꯌꯥꯝ ꯐꯠꯇ
ꯍꯣꯏ
ꯅꯣꯡ ꯌꯥꯝ ꯁꯥꯏꯌꯦꯦ ꯅꯣꯡꯁꯨ ꯆꯨꯗꯦ
ꯃꯥꯅꯦ ꯃꯥꯅꯦ
ꯃꯤꯁꯤ ꯐꯔ ꯀ ꯂꯥꯎꯗꯤ ꯋꯥꯏꯌꯦ ꯐꯔ ꯐꯥꯏ ꯆꯠ ꯆꯠꯊꯣꯛ ꯆꯠꯁꯤ ꯇꯧꯕꯗꯣ ꯆꯠꯊꯣꯛ ꯆꯠꯁꯤ ꯇꯧꯕꯗ ꯆꯦꯅꯤ ꯋꯥꯏꯅ
ꯑ
ꯅꯨꯡꯁꯥ ꯍꯥꯏꯕ ꯌꯥꯔꯒ ꯈꯔ ꯅꯣꯡ ꯁꯨꯔꯗꯤ ꯈꯔ ꯐꯕ ꯅ ꯁꯣ ꯆꯦꯁꯦ ꯋꯥꯏ ꯍ ꯃꯥꯔ ꯈꯔ ꯆ ꯎꯄꯤꯗꯤꯦ ꯈꯥꯗ
ꯃꯥꯅꯦ ꯈꯦꯖꯨꯕꯦꯔꯤ ꯐꯥꯔꯣꯟ
ꯅꯪꯕꯨ ꯌꯨꯝꯗ ꯑꯗꯨꯝ ꯂꯩꯕ ꯋꯥꯗ꯭ꯔꯣ
ꯀꯩꯅꯣ ꯇꯧꯕꯅꯦ ꯑꯩ ꯑꯣꯖꯥ ꯑꯣꯏꯕꯅꯦ ꯑꯗꯣ ꯌꯨꯝꯗ ꯄꯨꯂꯞ ꯂꯩꯇ ꯁꯨꯇꯤ ꯊꯥꯕ ꯑꯗꯨꯒꯤ ꯂꯩꯕ
ꯎꯝ ꯌꯥ ꯏ ꯃꯇꯝ ꯈꯔꯗꯣ ꯄꯨꯝꯊꯕꯗꯣ ꯈꯔ ꯐꯥꯒꯅꯤ ꯆ ꯊ ꯆꯦꯛꯁꯤ ꯋꯥ ꯌꯥꯝ ꯐꯩꯅꯦ ꯅꯪꯒꯤ ꯇꯥꯏꯃꯤꯡꯒꯤ ꯀꯩꯅꯣ ꯇꯧꯔꯤꯅꯦ ꯕꯣ ꯌꯦꯡꯕ ꯃꯇꯝꯗ
ꯑꯧ ꯕꯣꯜ ꯌꯦꯡꯕ ꯃꯇꯝꯗ ꯁꯨꯇꯤ ꯊꯥꯔꯦ
ꯌꯥꯝ ꯐꯩꯌꯦ
ꯅꯣꯏ ꯀꯩꯅꯣ ꯇꯧꯗ꯭ꯔꯣ ꯑꯩ ꯆꯔꯆ ꯀꯥꯗ꯭ꯔꯣ ꯉꯁꯤꯗꯤ ꯀꯥꯔꯝꯃꯔꯣꯏ
ꯉꯁꯤꯗꯤ ꯀꯥꯥꯁꯦꯀꯣꯏ ꯁꯟꯗꯦꯗ ꯀꯥꯕꯅꯦ
ꯣꯏ ꯁꯟꯗꯦ ꯀꯩ ꯀꯩ ꯀꯃꯥꯏ ꯀꯃꯥꯏꯅ ꯇꯧꯒꯦ ꯆꯔꯆ ꯀꯥꯕꯁꯤꯦ ꯀꯃꯥꯏ ꯀꯃꯥꯏ ꯇꯧ ꯁꯨꯝꯈꯪꯅꯤꯡꯉꯦꯁꯨ
ꯍꯣꯏ ꯂꯤꯕꯤꯒꯦ ꯆꯔꯗꯣ ꯀꯥꯕꯗꯣ ꯑꯗꯨꯝ ꯑꯩꯈꯣꯏꯗꯤ ꯆꯔꯆ ꯀꯥꯔꯗꯤ ꯑꯦꯚ꯭ꯔꯤ ꯁꯟꯗꯦꯗ ꯑꯗꯨꯝ ꯀꯥꯏꯕꯀꯣ ꯑꯗꯣ ꯑꯣ ꯀꯥꯕ ꯀꯝꯇ ꯎꯗꯣ ꯄꯨꯕꯅꯦꯕꯀꯣ ꯑꯦꯝꯇ ꯍꯦꯟꯗꯦ ꯆꯠꯄꯁꯨ ꯌꯥꯏꯑ ꯑꯗꯨ ꯑꯣꯏꯔꯁꯨ ꯃꯦꯟ ꯑꯣꯏꯕꯗꯤ ꯑꯣꯀꯤ ꯄꯥꯏꯔꯒ ꯆꯠꯄꯗꯣ ꯌꯥꯝ ꯐꯕꯅꯤ ꯍꯥꯏꯕꯗꯤ ꯑꯩꯈꯣꯏꯅ ꯀꯩꯅꯣ ꯑꯗꯨꯝ ꯏꯁꯩ ꯁꯛꯅꯤ ꯑꯗꯨꯒ ꯎꯀꯤ꯭ꯨꯜ ꯃꯇꯝꯗꯥꯏ ꯅꯕ ꯂꯥꯛꯂꯅꯤ ꯑꯗꯨꯒ ꯏꯁꯄꯤꯀꯔꯅꯎ ꯋꯥꯔꯤ ꯂꯤꯕꯤꯔꯅꯤ ꯏꯁꯣꯔꯒꯤ ꯃꯔꯝꯗ ꯅꯨꯄꯤꯔꯅꯦ ꯏꯁꯄꯤꯀꯔꯅ ꯑꯗꯨꯒ ꯑꯩꯈꯣꯏꯗ ꯑꯗꯨꯝ ꯇꯥꯒꯦ
ꯑꯥ
ꯌꯥꯝ ꯐꯥꯕꯗꯗ ꯆꯥꯔ ꯆ ꯄꯁꯦ
ꯑꯣ ꯑꯗꯨꯝ ꯀꯩꯅꯣꯗꯤ ꯇꯧꯕ꯭ꯔꯣ ꯀꯩ ꯀ ꯆꯔꯆ ꯂꯣꯏꯔ ꯆꯔꯆ ꯖꯁ ꯂꯣꯏꯔꯒ ꯀꯩꯅꯣ ꯇꯧꯧꯕꯔꯣ ꯑꯗꯨꯝ ꯌꯨꯝ ꯍꯜꯂꯒ ꯆꯥꯛ ꯆꯥꯕ
ꯍꯣꯏ ꯌꯨꯝ ꯍꯜꯂꯛꯑꯒ ꯑꯗꯨꯝ ꯆ ꯁꯥꯔꯦ ꯌꯨꯝ ꯍꯜꯂꯛꯑꯒ ꯆ ꯆꯈꯤ ꯔ ꯕ꯭ꯔꯦꯛꯐꯥꯁꯀꯨꯝꯕ ꯑꯗꯨꯝ ꯍꯥꯟꯅ ꯇꯧꯔꯦ ꯍꯦꯛ ꯍꯧꯒꯠꯂꯒ ꯁꯨꯃꯥꯏꯒꯨꯝꯕ ꯇꯥꯊꯣꯛꯄ ꯂꯣꯏꯔꯒ ꯀꯩꯅꯣ ꯍꯥꯟꯅ ꯆꯠꯂꯦ ꯆꯥꯔ ꯍꯥꯟꯅ ꯆꯠꯂꯦ ꯑꯗꯨꯒ ꯍꯜꯂꯛꯑ ꯀꯜꯂꯕ꯭ꯔꯣ ꯄꯥꯁ ꯑꯣꯏꯅ ꯇꯧꯋꯦ ꯑꯗꯨꯒ ꯄꯨ ꯐꯥꯔꯁꯇꯧꯕ ꯂꯣꯏꯔꯒ ꯀꯩꯅꯣ ꯍꯣꯏ ꯌꯨꯝꯒꯤ ꯑꯩꯈꯣꯏ ꯌꯨꯝꯒꯤ ꯑꯍꯟꯁꯤꯡꯅ ꯆꯥꯛ ꯊꯣꯡꯕ ꯍꯧꯔꯤꯅꯤ ꯊꯨꯝꯕ ꯂꯣꯏꯔꯒ ꯀ ꯆꯥꯔꯦ ꯆꯥꯕ ꯂꯣꯏꯔꯒ ꯑꯣ ꯁꯟꯗꯦꯗꯤ ꯀꯩ ꯊꯕꯛ ꯁꯨ ꯀꯔꯤꯝꯇ ꯇꯧꯅꯤꯅ ꯃ ꯑꯣꯏꯅ ꯄꯣꯊꯥꯕ ꯅꯨꯃꯤꯠꯅꯤꯅ ꯏꯔꯤꯒꯦ ꯅꯨꯃꯤꯠꯅꯤ ꯅꯥꯗ꯭ꯔꯦ ꯑꯗꯨ ꯑꯣꯏꯕꯒꯤ ꯑꯗꯨꯒ ꯑꯗꯨ ꯅꯨꯃꯤꯗ ꯄ꯭ꯂꯥꯟ ꯇꯧꯔꯅꯤ ꯃꯤꯅ ꯑꯦꯛꯖꯥꯝꯄꯜꯗ ꯀꯩꯅꯣ ꯑꯩꯒꯤ ꯐ꯭ꯔꯦꯟꯒꯨꯝꯕꯨꯞ ꯁꯤꯅ ꯑꯁꯤ ꯇꯧꯔꯁꯦ ꯑꯗꯨꯝ ꯆꯠꯁꯦ ꯑꯗꯨꯒꯨꯝꯕ ꯇꯧꯔꯁꯦ ꯍꯥꯟꯅ ꯁꯤꯡꯖꯨ ꯆꯥꯕꯅꯤꯅ ꯑꯗꯨꯒꯣ ꯄ꯭ꯂꯥꯟ ꯇꯧꯕ ꯍꯧꯋꯦ ꯑꯗꯨ ꯉꯁꯤ ꯑꯩꯈꯣꯏ ꯌꯨꯝꯗ ꯆꯥꯁꯦ ꯅꯪ ꯃꯤ ꯈꯔꯅ ꯍꯥꯏꯔꯛꯂꯅꯦ ꯑꯗꯨꯒ ꯅ ꯌꯣꯝꯗ ꯆꯥꯛꯁꯦ ꯑꯗꯨꯝ ꯄ꯭ꯂꯥꯟ ꯇꯧꯔꯅꯦꯕꯀꯣ
ꯎꯝ
ꯑꯩꯈꯣꯏ ꯌꯨꯝꯗ ꯑꯗꯨꯝ ꯍꯥꯟ ꯑꯗꯨꯝ ꯆꯥꯏꯗ ꯅꯍꯥꯎꯕ ꯍꯥꯏꯗꯤ ꯑꯩꯈꯣꯏ ꯌꯗꯤ ꯂꯣꯏꯅ ꯐꯪꯉꯕ ꯁꯤꯡꯗꯣꯡ ꯆꯥꯅꯕꯗꯣ ꯀꯗꯤ ꯅꯥꯄꯨꯔꯁ ꯂ ꯂꯅꯃꯛꯀꯣ ꯏꯁꯆꯥꯅꯅꯥꯄꯤ ꯑꯣꯏꯅ ꯐꯝꯕꯒꯤ ꯅꯨꯡꯉꯥꯏꯦꯔꯨ ꯌꯥꯝ ꯄꯨꯟꯕ ꯆꯦꯁꯗꯗ ꯁꯤꯗꯦ ꯂꯥꯛꯈ꯭ꯔꯗꯤ ꯌꯥꯝ ꯍꯔꯥꯎꯋꯦ ꯅꯨꯄꯤꯁꯤꯡꯗꯤ ꯂꯣꯏꯅ ꯑꯗꯨꯝ ꯁꯤꯡꯖꯨ ꯆꯥꯅꯩ ꯑꯣ ꯑꯗꯨꯒꯤ ꯑꯗꯨꯝ ꯅꯨꯡꯉꯥꯏ
ꯁꯤꯡꯖꯨ ꯁꯤꯡꯖꯨꯁꯦ ꯀꯩꯀꯩ ꯀꯩꯀꯩ ꯍꯥꯞꯄꯒꯦ ꯅꯣꯏ ꯑꯗꯨꯏꯗ ꯀꯣꯕꯤ ꯍꯥꯞꯄꯣ
ꯍꯣꯏ ꯀꯣꯕꯤꯒ ꯍꯥꯞꯄꯦ ꯑꯗꯣ ꯇꯣꯏꯅꯗꯤ ꯍꯥꯞꯇꯦꯗ ꯎ ꯌꯥꯝ ꯀꯩ ꯍꯥꯏꯥꯏ ꯁꯤꯔꯥꯏ ꯏꯟꯥ ꯅꯨꯅꯨꯡꯄꯤꯗꯣ ꯌꯥꯝ ꯍꯥꯞꯄꯦꯗ ꯃꯃꯤꯡꯒ ꯂꯣꯏꯅ ꯀꯥꯎꯈ꯭ꯔꯦ ꯑꯍꯟꯁꯤꯡꯅ ꯈꯪꯍꯅꯤ ꯑꯗꯨꯒꯨꯝꯕ
ꯃꯤꯃꯤꯗꯤ ꯑꯗꯨꯝ ꯌꯥꯎꯔꯦ
ꯍꯥ
ꯃꯤꯃꯤꯡꯗꯤꯦꯨꯃ ꯍꯥ
ꯍꯥ ꯍꯣꯏ ꯃꯤꯃꯤꯗꯤ ꯃꯦꯅꯦ ꯀꯩꯅ ꯃꯤꯃꯤ ꯃꯤ ꯍꯣꯏ ꯃꯤ ꯃꯤꯅ ꯍꯥꯄꯦ ꯍ ꯃꯤ ꯍꯥꯄꯒꯤꯦ ꯁꯨ ꯃꯍꯥꯎ ꯊꯣꯛꯄꯁꯦ ꯃꯤꯒꯤꯍꯥꯡꯗꯗꯤ ꯁꯤꯡꯖꯨ ꯃꯍꯥꯎ ꯀꯦꯝꯇ ꯊꯣꯛꯑꯣ ꯅꯪꯗꯤ ꯁꯤꯡꯖꯦꯗꯥꯛꯇꯔꯤ
ꯑꯥꯎ ꯃꯦꯟ ꯏꯟꯒ꯭ꯔꯔꯤꯗꯤꯌꯦꯦꯟꯁꯅꯦ ꯍꯥꯏꯕ
ꯍꯣꯏ ꯃꯥꯅꯤꯌꯦ ꯅ ꯂ ꯈꯥꯡꯃꯤ ꯃꯔꯣꯒꯤꯁ ꯌꯥꯝ ꯁꯥꯕꯗꯤ ꯆꯥꯗꯦꯗ ꯃꯔꯣꯛꯗꯣ ꯌꯥꯝ ꯁꯥꯕꯗꯣ ꯆꯥꯕ ꯑꯣ ꯌꯥꯗꯦꯕ ꯊ ꯌꯥꯗꯦꯕ
ꯄꯨꯛ ꯅꯥꯕꯅꯤ
ꯎꯝ ꯅꯨꯄꯤꯁꯟꯦ ꯄꯨꯅꯥꯒꯒꯦ
ꯑꯥ
ꯃꯔꯣ ꯁꯥꯕ ꯌꯥꯗ꯭ꯔꯦ ꯃꯔꯣ ꯁꯥꯕꯗꯤ ꯆꯥꯏꯌꯦ ꯑꯗꯣ ꯍꯣꯏ ꯌꯥꯝ ꯆꯕꯗꯤ ꯌꯥꯗ꯭ꯔꯦ
ꯑ
ꯅꯟꯤ ꯀꯔꯤꯦꯠꯗ ꯑꯣ ꯀꯦ ꯆꯟꯗꯦꯗ
ꯗꯤ ꯑꯣꯟꯂꯥꯏꯟ ꯀ꯭ꯂꯥꯁ ꯍꯥꯎ ꯇꯥꯏꯌꯦ ꯑꯗꯩ ꯁꯟꯗꯦꯒꯤ ꯃꯣꯔꯅꯤꯡꯗ ꯑꯣꯟ ꯑꯣꯟꯂꯥꯏꯟ ꯀ꯭ꯂꯥꯁ ꯇꯧꯔꯦ ꯑꯗꯨ ꯂꯣꯏꯔꯒ ꯑꯥ ꯈꯔꯤ ꯈꯔꯤ ꯑꯩ ꯀꯩꯅꯣ ꯑꯩꯒꯤ ꯔꯦꯁꯇꯣꯔꯦꯟ ꯑꯗꯒꯤ ꯑꯩꯒꯤ ꯀꯩꯅꯣ ꯐꯤꯁ ꯊꯨꯕ ꯀꯣ ꯋꯥꯁꯤꯡ ꯇꯧꯕ ꯑꯗꯨꯃꯥꯏꯅ ꯇꯧꯕ ꯑꯗꯨꯅ ꯁꯟꯗꯦꯁꯤꯗ ꯇꯧꯋꯦ ꯂꯣꯏꯅꯕ ꯑꯗꯨꯒ ꯔꯦꯁ ꯑꯗꯨꯒ ꯔꯦꯁ ꯐꯖꯅ ꯇꯧꯔꯦ
ꯍ ꯑꯝ ꯐꯥꯏꯗ
ꯑ ꯐ꯭ꯔꯦꯟꯁ ꯁꯨꯝꯒ ꯒꯦꯗꯔꯤꯡ ꯇꯧꯔꯒꯅ ꯇꯧꯔꯦ ꯇꯧꯗ꯭ꯔꯒꯅ ꯑꯗꯨꯝ
ꯌꯥꯝ ꯐꯥꯕꯅꯦ ꯑꯗꯨꯒꯨꯝꯕꯀꯣ ꯎꯝ ꯑꯦꯟꯖꯣꯏ ꯇꯧꯕꯁꯨ ꯁ ꯍꯩꯒꯗ ꯑꯗꯨꯅꯦ ꯑꯗꯨꯒꯨꯝꯕꯁꯨ ꯖꯁꯨꯣ ꯈꯔ ꯇꯥꯎꯗ ꯎ
ꯑꯗꯨꯏꯗꯒꯤ ꯂꯥꯏꯞꯁꯤ ꯐꯨꯜ ꯑꯣꯐ ꯄ꯭ꯔꯦꯁꯔ ꯍꯥꯏꯅ ꯄ꯭ꯔꯣꯒ꯭꯭ꯔꯂꯦꯝꯁꯅꯇ ꯍꯥꯏ
ꯃꯥꯅꯦ ꯑꯗꯣ ꯋꯥ ꯃꯟꯗꯤꯔꯅꯤ ꯑꯩꯅ ꯕꯣꯣꯔꯡ ꯌꯥꯝ ꯆꯣꯡꯉꯁꯦ ꯃꯟꯗꯤꯔꯁꯦ ꯌꯥꯝ ꯅꯨꯡꯉ
ꯑꯥ
ꯃꯥꯅꯤꯀꯣ ꯕꯣꯔꯤ ꯀꯌꯥꯁꯨꯒ ꯑꯗꯣ ꯀꯩꯅꯣ ꯎꯝ ꯎꯝ ꯑꯩꯈꯩꯩꯅꯣꯃ ꯍꯥꯏꯕꯤꯒꯅꯍꯠꯇꯣ
ꯑꯥ ꯑꯥ
ꯎꯝ ꯎꯝ ꯍꯈꯣꯏ ꯑꯍꯟꯁꯤꯅ ꯑꯗꯨꯝ ꯆꯥꯛ ꯀꯧꯋꯦꯕꯀꯣ
ꯑꯥꯎ
ꯁꯠꯂꯦ ꯑꯗꯣ ꯆꯠꯄ ꯀꯥꯏꯅ ꯏꯃꯥꯟꯕꯤꯅ ꯃꯥꯟꯕꯤꯦ ꯃꯥ ꯀꯦ ꯃꯃꯥ ꯕꯥꯟꯁꯦ ꯃꯄꯥꯥꯗꯣ ꯁꯍꯤꯗ ꯌꯥꯗ ꯆꯕꯥꯛ ꯆꯠꯀꯅꯨ ꯍꯥꯏꯅ ꯌꯥ ꯊꯤꯡꯉꯦ ꯑꯗꯨ ꯑꯣꯏꯔꯁꯨ ꯂꯝ ꯍꯦꯜꯂꯒ ꯑꯗꯨꯝ ꯊꯣꯛꯑꯦ ꯎꯝ ꯍꯜꯂ ꯐꯖꯅ ꯆꯠꯂꯦ ꯑꯗꯨꯒ ꯍꯜꯂꯛꯄ ꯀꯥꯟꯝꯗꯤ ꯌꯥꯝꯅ ꯁꯤꯤꯅꯆꯕꯅꯤ ꯍꯦ ꯃꯥ ꯑꯅꯤ ꯍꯋꯁ ꯐꯦꯟ ꯑꯣꯏꯕꯒꯤꯅꯤꯅ ꯑꯗꯨꯝ ꯄꯨꯜꯂꯤꯗ ꯑꯗꯨꯝꯉꯣ
ꯍꯣꯏ
ꯑꯣ ꯍꯥꯏꯟꯗꯕ ꯃꯤꯁꯨ ꯈꯔ ꯂꯩꯅꯀꯣ ꯌꯨꯝꯗ ꯈꯛꯇꯪ ꯂꯩꯕꯁꯦ ꯌꯥꯝ ꯐꯠꯇꯦꯕ ꯌꯥꯝꯂꯁ ꯀꯩꯅꯣ ꯇꯧꯕꯅꯦ
ꯗꯤꯄ꯭ꯔꯦꯁꯟ ꯗꯤꯄ꯭ꯔꯦꯁꯟ ꯂꯥꯛꯄꯅꯦꯕ
ꯍꯣꯏ ꯃꯥ ꯆꯠꯊꯣꯛ ꯆꯠꯁꯤꯟ ꯇꯧꯔꯁꯦ ꯌꯥꯝ ꯐꯪ ꯌꯣꯗ ꯎ